ꯇꯥꯗ꯭ꯔꯕꯣ
ꯇꯥꯔꯕꯣ
ꯇꯥꯔꯦ ꯇꯥꯔꯦ ꯇꯥꯃꯣ
ꯀꯃꯥꯏꯅ ꯇꯧꯔꯤꯒꯦ ꯅꯪꯕꯣ
ꯑꯁ ꯑꯗꯨꯝ ꯅꯨꯡ ꯍꯩꯗꯨꯅꯤ ꯑꯗꯨꯝ ꯄꯪꯂꯩ ꯂꯩꯕ ꯊꯕꯛ ꯏꯟꯈꯥꯡ ꯈꯔ ꯆꯠ ꯌꯦ ꯈꯔ ꯇꯨꯝꯕ ꯆꯥꯕ ꯇꯧꯔꯤ
ꯍꯧꯖꯤꯛꯀꯥꯟꯁꯤꯕ ꯅꯪꯕꯨ ꯀꯃꯥꯏ ꯀꯃꯥꯏꯅ ꯂꯦꯜꯂꯤꯒꯅꯤꯍ ꯃꯇꯝ ꯂꯦꯟꯔꯕꯁꯤꯕꯣ
ꯇ ꯂꯧ ꯏꯁꯤꯡ ꯃꯆ ꯂꯧ ꯏꯁꯤꯡ ꯀꯨꯝꯃꯦ ꯑꯗꯩꯗꯤ ꯅꯨꯡꯗꯥꯡ ꯋꯥꯔꯜ ꯀꯞꯀꯨꯝꯕ ꯌꯦꯡꯉꯒ ꯑꯗꯨꯝ ꯂꯩꯔꯦ ꯂꯧꯎꯁꯤꯡ ꯃ ꯇꯝꯅꯤꯅ ꯍꯧꯖꯤꯛꯇꯤ ꯂꯧ ꯍꯥꯏꯗꯤ ꯃꯇꯝꯗ ꯁꯨꯝ ꯅꯣꯡ ꯏꯁꯤꯡꯁꯦ ꯌꯥꯝ ꯀꯟꯅ ꯆꯨꯕ ꯅꯠꯇ꯭ꯔꯁꯨ ꯗꯥꯝ ꯅꯨꯡꯗꯒꯤ ꯑꯗꯨꯝ ꯂꯧꯊꯔꯒ ꯑꯗꯨꯝ ꯂꯧꯁꯨ ꯎꯅꯕ ꯍꯧꯅꯔꯦꯗꯅ
ꯑꯥ
ꯗꯥꯝ ꯅꯨꯡ ꯂꯩꯕꯅꯤꯅ ꯑꯗꯨꯃꯥꯏꯅ ꯃꯌꯥꯝ ꯆꯠꯇꯅ ꯁꯦꯡꯗꯅꯠꯇꯧꯔꯒ ꯂꯧꯊꯔꯒ
ꯌꯥꯝ ꯎꯅꯔꯦ ꯍꯧꯖꯤꯛꯀꯥꯟꯁꯦ ꯐꯖꯅ ꯊꯕꯛ ꯆꯤꯜꯂꯦꯕ ꯍꯧꯖꯤꯛꯀꯥꯟꯁꯦ
ꯑꯥ ꯍꯧꯖꯤꯛꯀꯥꯟꯁꯦ ꯄꯨꯔꯥ ꯃꯩ ꯍꯧꯔꯦꯅꯦ ꯑꯗꯣ ꯍꯧꯖꯤꯛꯁꯦ ꯏꯕꯨꯡꯉꯣ ꯑꯩꯈꯣꯏꯒꯤ ꯍꯣꯏ ꯆ ꯍ ꯍꯧꯖꯤ ꯀꯥꯡꯉꯦ ꯑꯩꯈꯣꯏꯒꯤ
ꯐꯅꯥ ꯂꯩꯔꯦ ꯑꯗꯨ ꯅꯇ ꯗꯕꯥ
ꯈꯪꯗꯦ ꯀꯃꯥꯏꯅ ꯇꯧꯔꯤꯅꯣꯅꯦ ꯍꯧꯖꯤꯛꯇꯤ ꯀꯥꯡꯁꯦ ꯌꯥꯝꯅ ꯑꯩꯈꯣꯏꯒꯤ ꯀꯟꯈꯠꯄꯤ ꯑꯃ ꯇꯧꯔꯤꯅꯦ
ꯀꯥꯡꯁꯦꯒ ꯈꯪꯗꯦ ꯀꯥꯡꯁꯦ ꯍꯧꯖꯤꯛꯀꯥꯟꯁꯦ ꯌꯥꯝ ꯃꯁꯤꯡ ꯍꯥꯏꯗꯤ ꯅꯍꯥꯟꯋꯥꯏꯒꯤ ꯅꯍꯥꯟꯋꯥꯏꯗꯤ ꯀꯥꯡꯁꯦ ꯌꯥꯝ ꯈꯣꯏꯅ ꯌꯥꯝ ꯑꯩꯈꯣꯏꯅ ꯀꯩꯅꯣ ꯇꯧꯕꯗ ꯌꯥꯝ ꯍꯥꯏꯌꯦ ꯄꯥꯗ ꯍꯥꯠꯄ ꯌꯥꯔꯝꯃꯦ ꯍꯧꯖꯤꯛꯀꯥꯟꯗꯗꯤ ꯑꯃꯨꯛ ꯆꯥꯡ ꯁꯤꯡꯕꯒꯤ ꯃꯑꯣꯡ ꯑꯃꯨꯛ ꯇꯧꯔꯤꯑꯦ
ꯅꯠꯇ꯭ꯔꯣ ꯇꯥꯕ꯭ꯔꯣ
ꯇꯥꯏꯌꯦ ꯇꯥꯏꯌꯦ
ꯑꯣ ꯀꯥꯡꯁꯦ ꯍꯧꯖꯤꯛ ꯍꯥꯏꯗꯤ ꯈꯣꯡꯕꯥꯟ ꯂꯨꯄꯥꯟꯁ ꯐꯖꯅ ꯁꯦꯡꯗꯕꯤꯗ ꯃꯥꯏ ꯃꯥꯏ ꯄꯣꯠꯁꯦ ꯄꯣꯔ ꯍꯨꯟꯇꯣꯛꯑꯑꯣ ꯄꯣꯟ ꯊꯨꯖꯜꯂꯒ ꯅꯣꯡ ꯈꯤꯇꯪ ꯆꯨꯔꯛꯄꯗ ꯏꯁꯤꯡ ꯑꯗꯨꯝ ꯇꯨꯡꯖꯦꯜꯂꯒ ꯊꯝꯕꯤ ꯀꯥꯡ ꯃꯆꯥ ꯈꯔ ꯀꯣꯛꯁꯟ ꯑꯗꯒꯤ ꯑꯩꯈꯣꯏꯒꯤ
ꯍꯥꯏꯗꯤ ꯑꯗꯨꯝ ꯃꯣꯠꯁꯤꯜꯂꯝꯕꯅꯤꯅ ꯀꯥꯡꯅꯨꯡꯁꯦ ꯑꯗꯨꯝ ꯃꯆꯥꯥꯛ ꯄꯣꯛꯕ ꯑꯗꯨꯝ ꯀꯩ ꯍꯥꯏꯇꯥꯔꯦ
ꯆꯤꯛꯇꯅ ꯈꯣꯠꯇꯅ ꯑꯗꯒꯤ ꯃꯦꯂꯔꯤꯌꯥ ꯅꯥꯗꯅꯒ ꯇꯧꯅꯔꯤꯁꯦ
ꯑꯗꯨꯅꯦ ꯍꯟꯗꯛꯁꯦ ꯀꯥꯡꯅꯨꯡꯁꯦ ꯑꯩꯈꯣꯏꯒꯤ ꯍꯟꯗꯛꯄꯩꯁꯤꯅꯤ ꯀꯟ ꯀꯟꯕ꯭ꯔꯥ ꯀꯩꯅꯣꯝ ꯇꯧꯔꯤꯅꯤ ꯑ ꯑꯩꯈꯣꯏꯒꯤ ꯂꯩꯔꯤꯕ ꯗꯤꯄꯥꯔꯠꯃꯦꯟꯁꯤꯡꯁꯤꯁꯨ ꯍꯟꯗꯛꯁꯦ ꯀꯩꯅꯣ ꯑꯩꯈꯣꯏꯒꯤ ꯃꯣꯏꯒꯤ ꯍꯤꯗꯥꯛ ꯀꯥꯡ ꯍꯤꯗꯥꯛ ꯀꯥꯞꯄ ꯈꯣꯠꯄ ꯑꯗꯨꯒ ꯇꯧꯗꯣꯏꯁꯨ ꯇꯧ ꯇꯧ ꯑꯩꯈꯣꯏꯒꯤ ꯂꯩꯀꯥꯏꯁꯤꯗ ꯏꯌꯧ ꯌꯧꯔꯛꯇꯦ ꯅꯣꯏꯔꯝꯗꯕꯨ ꯌꯔꯛꯄꯔꯣ
ꯑꯩꯈꯣꯏꯔꯣꯝꯗ ꯌꯥꯎꯔꯛꯇꯦ ꯀꯥꯡꯁꯦ ꯃꯣꯏ ꯀꯩꯅꯣꯅꯤ ꯃꯣꯏꯁꯨ ꯀꯥꯡꯁꯤ ꯃꯦꯂꯦꯔꯤꯌꯥꯒꯨꯝꯕ ꯅꯥꯟꯅꯔꯀꯥꯟꯗ ꯄꯥꯛꯁꯤꯅ ꯈꯤꯇꯪ ꯅꯥꯔꯛꯑꯀꯥꯟꯗꯒ ꯍꯦꯟꯅ ꯊꯋꯥꯏ ꯌꯥꯎꯕꯤ ꯁꯨꯃꯥꯏꯅ ꯇꯧꯋꯦ ꯍꯥꯏꯗꯤ ꯅꯥꯗ꯭ꯔꯤꯉꯩꯗꯗꯤ ꯄꯥꯛ ꯀꯩꯅꯣ ꯇꯧꯗꯕꯤꯒꯤ ꯑꯗꯨꯃꯥꯏꯅ ꯇꯧꯋꯦꯕ
ꯈꯔ ꯁꯨꯝꯕꯁꯦ ꯈꯔ ꯀꯥꯞꯊꯣꯛ ꯈꯣꯊꯣꯛ ꯇꯧꯗ꯭ꯔꯒꯗꯤ ꯍꯥꯏꯗꯤ ꯌꯥꯔꯣꯏꯅꯦ ꯁꯤꯅꯤ ꯅꯠꯇ꯭ꯔꯣ
ꯃꯥꯅꯦ ꯑꯗꯩꯗꯤ ꯃꯣꯏꯗ ꯈꯛꯇ ꯇꯥꯏꯅꯕꯁꯨꯖꯔꯦ ꯑꯩꯈꯣꯏꯅꯁꯨ ꯈꯔ ꯁꯣꯏꯖꯕꯅꯤꯅ ꯃꯁꯤ
ꯑ
ꯃꯣꯏꯗꯨ ꯍꯥꯏꯗꯤ ꯃꯣꯏꯗꯤ ꯅꯥꯔꯛꯑꯀꯥꯟꯗ ꯀꯃꯥꯏꯅ ꯇꯧꯒꯗꯅꯤ ꯑꯗꯒꯤ ꯀꯩꯀꯩ ꯆꯥꯕ ꯊꯛꯄ ꯁꯦꯟꯅꯕ ꯑꯗꯨꯒꯤ ꯈꯔ ꯇꯥꯒꯗ꯭ꯔꯥ ꯑꯗꯩꯗꯤ ꯂꯩꯖꯕ ꯑꯩꯈꯣꯏꯗꯤ ꯃꯔꯨ ꯑꯣꯏꯅ ꯑꯩꯈꯣꯏ ꯆꯦꯛꯁꯤꯟꯗꯣꯏꯗꯤ ꯑꯩꯈꯣꯏꯅꯦꯕ ꯑꯩꯈꯣꯏꯅ ꯂꯣꯏ ꯁꯤꯟꯖꯗꯣꯏꯁꯦ ꯍꯥꯏꯗꯤ ꯈꯣꯡꯃꯟ ꯂꯨꯄꯥꯟꯁꯦ ꯁꯦꯡꯅ ꯑꯗꯨꯝ ꯊꯝꯕꯤꯕ ꯁꯦꯡꯅ ꯊꯝꯕꯁ ꯏꯁꯤꯡ ꯇꯨꯡꯍꯟꯗꯕꯤ ꯑꯗꯒꯤ ꯀꯥꯡꯒꯨꯝꯕ ꯃ ꯃꯆꯥ ꯀꯣꯛꯄ ꯌꯥ ꯌꯥꯗꯅꯕ ꯊꯥꯎꯒꯨꯝꯕ ꯈꯔ ꯍꯥꯏꯗꯤ ꯂꯩꯗꯅ
ꯎ
ꯁꯦꯡꯗꯣꯛꯀ ꯑꯗꯨꯃꯥꯏꯅ ꯇꯧꯖꯔꯒ ꯀꯥꯡꯗꯣ ꯌꯥꯝ ꯀꯩꯅꯣ ꯇꯧꯗꯅꯕ ꯃꯑꯣꯡꯗ ꯇꯧꯖꯒꯗ ꯗꯧꯅꯦꯕ
ꯑꯗꯣ ꯍꯥꯏꯗꯤ ꯑꯩꯒꯤ ꯀ
ꯎꯝ
ꯑꯗꯨ ꯍꯦꯛꯇ ꯑꯇꯣꯞꯇꯣꯞꯄ ꯊꯪꯅ ꯊꯪꯅꯕꯁꯤꯡꯁꯤꯅ ꯁꯦꯡꯕ ꯁꯦꯡꯗꯕ ꯂꯩꯅꯔꯕꯅꯤꯅ ꯍꯥꯏꯕꯗꯤ ꯀꯥꯡꯁꯦ ꯑꯩꯈꯣꯏꯒꯤ ꯃꯔꯣꯜ ꯑꯃ ꯍꯥꯏꯗꯤ ꯍꯥꯟꯅ ꯂꯣꯏꯁꯤꯟꯈꯤꯕ ꯅꯠꯇ꯭ꯔꯒꯗꯤ ꯃꯣꯏꯅ ꯍꯤꯗꯡꯗ ꯀꯥꯞꯄꯒ ꯈ ꯇꯧꯕ ꯅꯠꯇ꯭ꯔꯒꯗꯤ ꯁꯤꯗꯤ ꯌꯥꯔꯣꯏꯏ ꯀꯥꯡꯁꯦ ꯄꯨꯖꯅ ꯍꯟꯗꯛ ꯆꯍꯤꯁꯤꯗꯤ ꯌꯥꯝꯅ ꯑꯗꯩ ꯍꯟꯗꯛꯁꯨ ꯃꯅꯤꯄꯨꯔꯗꯁꯨ ꯑꯩꯈꯣꯏꯒꯤ ꯗꯦꯡꯒꯤ ꯅꯥꯕ ꯃꯤ ꯆꯥꯡꯒꯤ ꯃꯁꯤꯡ ꯋꯥꯥꯛꯂꯗꯅꯀꯣ
ꯑ ꯐꯔꯦ
ꯑꯗꯨꯅ ꯍꯥꯏꯗꯤ ꯆꯥꯡꯁꯦ ꯄꯤꯈꯠꯂꯛꯑꯦꯕ ꯍꯧꯖꯤꯛꯀꯥꯟꯗꯤ
ꯎꯝ
ꯑꯗꯨꯅ ꯈꯤꯇꯪ ꯃꯣꯏꯅ ꯗꯤꯄꯥꯔꯠꯃꯦꯟ ꯗꯤꯄꯥꯔꯠꯃꯦꯟꯁꯤꯡꯁꯤꯅ ꯈꯔ ꯍꯤꯗꯡꯁꯤꯡ ꯈꯔ ꯀꯥꯞꯄ ꯑꯗꯨꯒ ꯀꯥꯡꯉꯤꯁꯦ ꯈꯔ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
ꯀꯩꯗꯧꯧꯕꯅꯣꯅ ꯈꯔ ꯇꯧꯗ꯭ꯔꯒꯗꯤ ꯁꯤꯗꯤ ꯌꯥꯗ꯭ꯔꯦꯅꯦ ꯇꯧꯔꯤꯁꯦ
ꯍꯣ ꯃꯥꯅꯦ ꯀꯥꯡꯈꯛꯇꯒꯤ ꯋꯥ ꯅ ꯊꯤꯛꯁꯤ ꯑꯦꯠ ꯀꯨꯝꯕ ꯑꯩꯁ ꯑꯥꯏ ꯕꯤꯒꯨꯝꯕ ꯁꯟꯗꯣꯛꯇꯅꯕꯗ ꯍꯧꯖꯤꯛ ꯍꯣꯏ ꯑꯗꯨꯒꯤ ꯍꯧꯔꯗꯤ ꯌꯥꯝ ꯐꯔꯦ ꯁꯟꯗꯣꯛꯇꯅ ꯑꯗꯩ ꯑꯦꯗꯚꯔꯇꯤꯁ ꯇꯧꯗꯅ ꯑꯦꯗꯚꯔꯇꯤꯁꯃꯦꯟ ꯈꯣꯠꯃꯦꯟ ꯇꯧꯗꯅ ꯁꯨꯝ ꯑꯩꯒꯤ ꯃꯇꯥꯡꯗꯤ ꯌꯥꯝ ꯀꯟꯅꯗꯤ ꯇꯧꯕꯤꯔꯤꯨꯔ ꯑꯩꯈꯣꯏ ꯁꯔꯀꯥꯔꯁꯦ ꯑꯃꯔꯃꯝꯇ ꯐꯩꯌꯦ ꯍꯥꯏꯕꯁꯦ ꯑꯩꯒꯤ ꯋꯥꯈꯐꯝꯗ ꯂꯩ
ꯑꯥ
ꯑꯗꯣ ꯑꯩꯠꯆ ꯑꯥꯏ ꯕꯤꯒꯨꯝꯕꯁꯨ ꯍꯧꯖꯤꯛꯇꯤ ꯒ꯭ꯌꯥꯟ ꯇꯥꯅꯔꯝꯃꯤ ꯂꯣꯏ ꯁꯤꯡꯅꯔꯕꯅꯤꯅ ꯑꯩꯠꯆ ꯑꯥꯏꯕꯤꯒꯁꯦ ꯑꯌꯥꯝ ꯃꯁꯤꯡ ꯍꯟꯊꯔꯃꯅꯦꯅ ꯑꯩꯒꯤ ꯋꯥꯈꯜꯗ ꯂꯩ
ꯑꯥ
ꯀꯥꯏ ꯂꯥꯏꯛ ꯂꯥꯏꯁ ꯁꯨ ꯑꯗꯨꯝ ꯇꯝꯅꯔꯛꯑꯦ ꯑꯗꯒꯤ ꯑꯩꯈꯣꯏꯒꯤ ꯒ꯭ꯌꯥꯟ ꯂꯧꯁꯤꯡꯁꯦ ꯈꯔ ꯌꯥꯎꯅꯔꯛꯄꯅꯤꯅ ꯁꯨꯝꯕꯒꯤ ꯃꯇꯥꯡꯁꯦ ꯑꯗꯩ ꯁꯔꯀꯥꯔꯅꯁꯨ
ꯐꯣꯀꯁꯁꯦ ꯑꯩꯁ ꯑꯥꯏ ꯕꯤꯒꯨꯝꯕ ꯀꯩꯒꯨꯝꯕꯁꯦ ꯍ ꯑꯦꯚꯔꯇ ꯁꯟꯗꯣꯛꯑ ꯄꯤꯕꯅꯤꯅꯀꯣ
ꯑꯥ
ꯅꯥꯕꯩ ꯃꯁꯤꯡꯗ ꯍꯟꯊꯔꯦ ꯑꯗꯨꯝ
ꯒ꯭ꯌꯥꯟ ꯇꯥꯕ ꯃꯤꯁꯦ ꯑꯗꯨꯝ ꯂꯩ ꯑꯗ‌ꯣ ꯒ꯭ꯌꯥꯟ ꯇꯥꯕ ꯃꯔꯛꯇꯁꯨ ꯑꯗꯨꯝ ꯑꯉꯥꯎꯕ ꯃꯤꯗꯨ ꯑꯗꯨꯝ ꯌꯥꯎꯋꯦ ꯑꯩꯈ‌ꯣꯏ ꯍꯧꯖꯤꯛꯀꯥꯟꯁ‌ꯦ
ꯎꯝ
ꯑꯗꯣ ꯍꯧꯖꯤꯛꯀꯥꯟꯁꯦ ꯑꯩꯈꯣꯏꯒꯤ ꯀꯩ ꯍꯥꯏꯅꯤ ꯑꯩꯈꯣꯏ ꯃꯤꯁꯦ ꯂꯥꯏꯔꯤꯛ ꯂꯥꯏꯁꯨ ꯍꯩꯔꯒꯅ ꯍꯦꯟꯅ ꯑꯩꯈꯣꯏꯒꯤ ꯉꯥꯎꯁ ꯁꯤꯅꯕ ꯃꯤ ꯀꯥꯡꯕꯨꯒꯨꯝꯕꯁꯨ ꯂꯩꯔꯛꯏ ꯍꯧꯖꯤꯛꯁꯦ
ꯎꯝ
ꯃꯣꯏꯁꯦ ꯀꯔꯤꯒꯤ ꯑꯣꯏꯗꯣꯏꯅꯣ ꯈꯜꯗꯦ ꯃꯣꯏꯁꯦ ꯍꯥꯏꯗꯤ ꯂꯥꯏꯔꯤꯛ ꯂꯥꯏꯁꯨ ꯍꯩꯔꯒ ꯂꯥꯏꯔꯤꯛ ꯍꯩꯔꯒ ꯂꯥꯏꯁꯨ ꯈꯪꯗꯕ ꯍꯥꯏꯗꯣ ꯑꯣꯏꯗꯣꯔꯤꯕ ꯀꯩꯅꯣ ꯈꯪꯗꯦ
ꯈꯪꯗꯦꯗ ꯏꯅꯥꯎ ꯃꯇꯝꯁꯤ ꯌꯥꯝ ꯂꯨꯔꯦꯗ ꯍꯧꯖꯤꯛꯇꯤ ꯑꯑꯣꯟꯕ ꯍꯥꯏ ꯑꯑꯣꯟꯕ ꯍꯥꯏꯗꯨ ꯑꯣꯏꯔꯦ
ꯃꯥꯟ
ꯁꯨꯝ ꯑꯩꯁꯨ ꯉꯁꯤꯗꯤ ꯊꯕꯛꯇ‌ꯣ ꯀꯩꯁꯨ ꯇꯧꯅꯤꯡꯉꯥꯏ ꯂꯩꯇꯦꯅ ꯎꯝ ꯅ‌ꯣꯏꯒꯤ ꯏꯅꯥꯎ ꯍ‌ꯣꯏ ꯁꯨꯝ
ꯀꯥꯟꯁꯤꯗ ꯂꯧꯁꯤꯡ ꯎꯅꯗ꯭ꯔꯣ ꯃꯅꯝꯁꯤꯡ
ꯑꯗꯨꯝꯕꯁꯨ ꯑꯗꯨꯝ ꯈꯔ ꯊꯥ ꯈꯣꯠꯇꯅ ꯇꯧꯔꯤꯌꯦ ꯑꯗꯣ ꯍꯥꯏꯗꯤ ꯃꯅꯥ ꯃꯁꯤꯡ ꯊꯥꯕ ꯈꯣꯠꯄꯁꯤꯅ ꯁꯨꯝ ꯌꯥꯔꯛꯇꯕꯅꯤꯅ ꯗꯩ ꯁꯨꯝ ꯁꯨꯝ ꯊꯕꯛꯇ ꯁꯨꯝ ꯇꯧ ꯂꯩꯕꯁꯨ ꯌꯥꯗ꯭ꯔꯦꯗꯟ ꯅ‌ꯣꯡꯐꯗ‌ꯣꯛ ꯅꯨꯡꯗꯥꯡ ꯐ꯭ꯔꯤ ꯑꯣꯏꯕꯁꯤꯗ ꯑꯗꯨꯗꯤ ꯕꯣꯟꯁꯨ ꯌꯦꯡꯗꯕ ꯨꯋꯥꯠꯂ‌ꯦ ꯉꯁꯤꯁꯨ ꯕꯣꯜ ꯂꯩꯃꯤꯅꯀꯣ ꯗ ꯕꯣꯜ ꯉꯥꯏꯕ ꯑꯣꯏꯅ ꯁꯨꯝ
ꯏꯅꯥꯎ ꯑꯩ ꯁꯨꯝ ꯐꯣꯟ ꯇꯧꯔꯛꯏꯁꯤꯅꯦ ꯀꯃꯥꯏ ꯀꯃꯥꯏ ꯇꯧꯔꯤꯒꯦꯅ ꯃꯇꯝꯒꯤ ꯋꯥꯔꯤ ꯆꯠꯅꯕꯤꯁꯤꯁꯨ ꯈꯔ ꯁꯨꯝ ꯅꯩꯅꯕ ꯑꯣꯏꯅ ꯈꯔ ꯅꯩꯅꯕ ꯈꯔ ꯍꯩꯕ ꯏꯅꯥꯎꯅꯤꯅ
ꯀꯣꯂꯦꯖꯀꯤ ꯀꯔꯤꯒꯤ ꯍꯟꯗꯛꯇꯤ ꯀꯣꯂꯦꯖ ꯀꯥꯕ ꯍꯧꯔꯕꯅꯤꯅ ꯑꯥ ꯑꯩ ꯔ‌ꯦꯟꯇ ꯂꯩꯗꯅ ꯑꯥ ꯀ꯭ꯋꯥꯀꯩꯊ‌ꯦꯜꯗ ꯀ꯭ꯋꯥꯏꯊ‌ꯦꯜ ꯔ‌ꯦꯟꯇ ꯂꯩꯔꯤꯗꯨ ꯑꯗꯨ ꯀꯣꯂꯦꯖꯁꯨ ꯀꯥꯔꯝꯅꯤꯅ ꯍꯥꯏꯗꯤ ꯀꯣꯂꯦꯖꯇ ꯑꯃꯨꯛ ꯍꯥꯏꯗꯤ ꯊꯕꯛ ꯏꯪꯈꯥꯡꯁꯤ ꯁꯨꯝ ꯁꯤꯗ ꯑꯗꯨꯝ ꯇꯧꯕ ꯌꯥꯄꯣꯠꯇꯦꯕ ꯂꯥꯏꯔꯤꯛ ꯂꯥꯏꯁꯨ ꯇꯝꯕꯒꯤ ꯀꯥꯏꯊꯣꯛꯇ꯭ꯔꯒꯗꯤ ꯁꯨꯝ ꯊꯕꯛ ꯁꯨꯝ ꯇꯧ ꯂꯩꯔꯗꯤ ꯏꯁꯥꯅ ꯁꯨꯝ ꯁꯣꯏ ꯀꯩꯅꯣ ꯇꯧꯔꯛꯄꯗꯤ ꯅꯨꯡꯉꯥꯏꯖꯗꯦꯕ꯫
ꯎꯝ ꯑꯁ ꯈꯪꯗꯦꯗ ꯏꯅꯥꯎ ꯍꯧꯖꯤꯛ ꯃꯇꯝꯁꯤ ꯌꯥꯝ ꯂꯨꯔꯦꯗ꯫ ꯍꯥꯏꯗꯤ ꯄꯩꯁꯥ ꯊꯣꯛꯇꯕ ꯍꯥꯏꯁꯦ ꯄꯩꯁꯥ ꯊꯣꯛꯅꯕ ꯄꯩꯁꯥ ꯍꯦꯛ ꯊꯣꯛꯑꯒꯅ ꯃꯤ ꯃꯤꯃꯥꯟꯅꯕ ꯍꯦꯛ ꯉꯝꯅꯕ ꯍꯣꯠꯅꯗ꯭ꯔꯒꯗꯤ ꯌꯥꯝꯅ ꯍꯌꯦꯡ ꯇꯨꯡꯗ ꯑꯩꯈꯣꯏꯒꯤ ꯏꯆꯥ ꯏꯁꯨ ꯂꯩꯔꯛꯀꯅꯤ ꯑꯩꯈꯣꯏꯁꯨ ꯅꯨꯄꯤ ꯑꯉꯥꯡ ꯅꯣꯡꯃꯗꯤ ꯁ‌ꯣꯏꯅ ꯊꯤꯔꯛꯈꯤꯅꯤ
ꯃꯥꯅꯦ ꯃꯥꯅꯦ
ꯅꯨꯄꯤ ꯑꯉꯥꯡ ꯊꯤꯔꯛꯄ ꯃꯇꯝꯗ ꯑꯩꯈꯣꯏꯒꯤ ꯑꯋꯥꯕ ꯍꯥꯏꯗꯣ ꯑꯩꯈꯣꯏ ꯑꯣꯏꯔꯛꯑꯅꯤꯕ ꯁꯨꯝ ꯅꯣꯡꯃ ꯅꯣꯡꯃꯒꯤ
ꯎꯝ
ꯑꯩꯈꯣꯏ ꯏꯊꯟꯗ ꯍꯧꯖꯤꯛ ꯂꯩꯖꯕꯁꯤꯐꯥꯎꯗ ꯍꯥꯏꯗꯤ ꯁꯦꯠꯄ ꯁꯥꯥꯕꯐꯗ ꯅꯣꯡꯃꯗ ꯅꯤꯡ ꯊꯨꯡꯅ ꯑꯄꯥꯝꯕ ꯗ꯭ꯔꯦꯁ ꯑꯃꯈꯛꯇ ꯂꯩꯗꯨꯕꯨ ꯍꯈꯣꯏ ꯂꯩꯕꯗꯤ ꯉꯝꯗꯦ ꯍꯥꯏꯕ ꯃꯇꯝꯠꯇꯕ ꯑꯗꯨ ꯂꯩꯇ ꯍꯥꯊꯣꯛꯈ꯭ꯔꯒ ꯔꯣꯝꯗ ꯑꯩꯈꯣꯏꯅ ꯋꯥꯒꯗꯧꯕ ꯇꯧꯔꯛ ꯑꯇꯣꯞꯄ ꯀꯥꯟꯅꯕ ꯌꯥꯕ ꯊꯕꯛ ꯑꯃ ꯇ ꯑꯣꯏꯅ ꯊꯥꯗꯕꯅ ꯐꯩꯌꯦꯅ ꯈꯜꯂꯦꯑꯦꯕ ꯍꯧꯖꯤꯛꯇꯤ ꯑꯩꯈꯣꯏꯗꯤ ꯁꯨꯝ ꯄꯩꯁꯥ ꯂꯩꯇꯅꯤꯅꯀꯣ ꯄꯥꯏꯕꯥ ꯃꯆꯥ ꯃꯁꯨꯖꯤꯡ ꯁꯦꯠꯂꯤ - ꯆꯥꯔꯤꯕ ꯃꯌꯥꯝꯁꯦ ꯑꯩꯈꯣꯏꯁꯨ ꯄꯥꯝꯅꯩꯃꯤꯅꯦ꯫ ꯑꯗꯣ ꯅꯪꯕꯨ ꯍꯌꯦꯡꯁꯦ ꯊꯕꯛꯀ ꯂꯩꯒꯗ꯭ꯔꯣ?
ꯍꯌꯦꯡꯁꯦ ꯊꯕꯛꯁꯦ ꯍꯌꯦꯡꯗꯤ ꯈꯔ ꯀꯣꯝꯒꯅꯤ꯫
ꯍꯌꯦꯡꯁꯦ ꯀꯩꯅꯣꯒ ꯀꯥꯡꯅꯨꯡꯖꯨ ꯂꯩ ꯍꯥꯏ ꯑꯗꯣ ꯍꯌꯦꯡꯖꯦ ꯃꯣꯔꯅꯤꯡꯒꯨꯝꯕꯁꯤꯕꯨ ꯑꯈꯣꯏꯒꯤ ꯀꯩꯅꯣꯒꯨꯝꯕꯒ ꯗ꯭ꯔꯦꯁ ꯌꯣꯟꯕ ꯌꯨꯝ ꯍꯥꯏꯗꯤ ꯗꯨꯀꯥꯟꯒꯨꯝꯕꯖꯤꯕꯨ ꯊꯣꯡꯅꯨꯡꯒ ꯍꯥꯡꯉꯝꯗꯣꯏ ꯖꯥꯠꯂꯣ ꯍꯌꯦꯡꯁꯤꯕꯣ?
ꯍꯩ ꯌꯦꯡ ꯁꯦ ꯊꯣꯡꯁꯦ ꯑꯌꯨꯛꯇ ꯍꯥꯡꯒꯗꯧ ꯃꯥꯜꯂꯦ ꯌꯥꯝ ꯊꯦꯡꯅꯗꯤ ꯍꯥꯡꯗꯧꯗꯤ ꯃꯥꯟꯗꯦ꯫ ꯑꯌꯨꯛ ꯄꯨꯡ ꯕꯥꯔꯣ ꯇꯥꯏꯌꯦ ꯑꯗꯨꯋꯥꯏꯐꯧ ꯍꯥꯡꯅꯒꯗ꯭ꯔꯥ
ꯑ
ꯍꯥꯏꯗꯤ ꯀꯨꯝꯍꯩ ꯍꯔꯥꯎꯕꯁꯤꯗꯤ ꯄꯣꯠꯂꯤ ꯆꯨꯁꯤꯠꯂꯤꯗꯅ ꯑꯗꯒꯤ ꯑꯉꯥꯡ ꯅꯨꯕꯤ ꯕꯖꯥꯔꯗ ꯀꯩꯗ ꯆꯠꯂꯒ ꯀꯩ ꯀꯥ ꯐꯤꯔꯣꯟ ꯑꯣꯏꯔꯣ ꯑꯃ ꯑꯣꯏꯔꯣ ꯁꯨꯝ ꯂꯩꯔ ꯁꯨꯝ ꯍꯔꯥꯎꯖꯕꯗꯣ ꯀꯨꯝꯍꯩꯔꯥꯎꯒꯤ
ꯑ
ꯑꯗꯨꯅꯤꯅ ꯃꯤ ꯗꯨꯀꯥꯟꯗ ꯑꯗꯨꯝ ꯈꯜꯂꯦ
ꯑꯗꯨꯅꯤꯅꯦꯍꯦ ꯑꯩꯖꯦ ꯍꯟꯗꯛꯁꯦ ꯗ꯭ꯔꯦꯁꯅꯨꯪ ꯀꯔꯤꯝ ꯂꯩꯍꯧꯗ꯭ꯔꯕ꯫
ꯑꯩꯁꯦ ꯐꯤꯔꯣꯟꯜ ꯈꯤꯇ ꯂꯩꯖꯤꯔꯥꯅ ꯈꯟꯕꯅꯦ꯫ ꯅꯍꯥꯟ ꯉꯁꯥꯏ ꯖꯣꯕ ꯀꯥꯔꯀꯤ ꯖꯣꯕ ꯀꯥꯔꯠꯀꯤ ꯄꯩꯁꯥ ꯆꯪꯉꯦꯅ ꯑꯩꯈꯣꯏ ꯃꯥꯒꯤ
ꯑꯝ
ꯃꯣꯏ ꯍꯔꯥꯎꯒꯤꯅ ꯐꯤꯔꯣꯟ ꯑꯃꯨꯛ ꯂꯩꯇꯕꯗ ꯐꯤꯔꯣꯜ ꯈꯤꯇꯪ ꯂꯩꯁꯤꯔꯅ ꯇꯧꯔꯝꯕꯅꯦ
ꯍꯌꯦꯡ ꯑꯌꯨꯛꯇꯣ ꯑꯁ ꯆꯥꯟꯅꯔꯦ ꯑꯩꯁꯨ ꯍꯌꯦꯡ ꯑꯌꯨꯛꯇꯣ ꯂꯥꯛꯑꯒꯦ ꯅꯪ ꯅꯥꯛꯇ ꯑꯗꯨꯒ ꯏꯕꯥꯅꯤ ꯍꯦꯛ ꯕꯖꯥꯔꯗ ꯈꯔ ꯉꯟꯇꯥꯅ ꯍꯦꯛ ꯆꯠꯃꯤꯟꯅꯔꯨꯔꯁꯦ ꯈꯔꯁꯨ ꯐꯖꯕ ꯈꯔꯁꯨ ꯍꯣꯡꯕ
ꯎꯝ
ꯍꯥꯏꯗꯤ ꯈꯔꯁꯨ ꯍꯦꯛ ꯃꯑꯣꯡ ꯇꯥꯕ ꯍꯥꯏꯒꯗ꯭ꯔꯥ ꯀꯩꯅꯣ
ꯎꯝ
ꯑꯗꯨꯝꯕ ꯑꯃ ꯍꯦꯛ ꯌꯦꯡꯉꯨꯔꯁꯦ
ꯃꯥꯅꯦ ꯍꯥꯏꯗꯤ ꯁꯨꯝꯕ ꯖꯣꯒꯥꯝ ꯄꯩꯁꯥꯒꯨꯝꯕ ꯀꯩꯒꯨꯝꯕ ꯆꯪꯉꯀꯥꯟꯗ ꯂꯩꯕ ꯅꯠꯇ꯭ꯔꯒꯗꯤ ꯂꯩꯕ ꯉꯝꯗꯦꯕ ꯍꯦꯛꯇ ꯍꯥꯏꯗꯤ ꯋꯥꯠꯂꯤꯕ ꯃꯌꯥꯝꯁꯦ ꯍꯦꯛꯇ ꯎꯔꯤꯑꯦꯕ ꯃꯁꯤꯗ ꯑꯩ ꯁꯤ ꯂꯩꯊꯣꯛꯈ꯭ꯔꯒꯗꯤ ꯁꯤꯗ ꯀꯩꯅꯣ ꯇꯧꯕꯅ
ꯎꯝ
ꯑꯗꯨꯒꯤ ꯂꯩꯗꯕꯤꯗ ꯍꯥꯏ ꯐꯤꯔꯣꯟꯖꯦ ꯀꯥ ꯍꯦꯟꯅ ꯌꯥꯝꯅ ꯐꯦꯁꯟ ꯄꯥꯝꯃꯨ ꯄꯝꯃꯨꯕꯁꯨ ꯅꯠꯇ꯭ꯔꯦ ꯑꯗꯨꯅ ꯑꯔꯩ ꯑꯔꯩꯕ ꯐꯤꯔꯣꯟ ꯑꯃꯟꯕ ꯁꯦꯠꯂꯒꯅ ꯀꯝꯐꯣꯔꯇꯦꯕꯜ ꯑꯣꯏꯖꯩꯑꯕ ꯑꯃꯔꯣꯝꯗ ꯏꯁꯥꯖꯦ ꯫
ꯀꯤꯔꯣꯟ ꯑꯍꯟꯕꯁꯦ ꯑꯗꯨꯝ ꯆꯥꯗꯅ ꯂꯣꯏꯈꯤꯕꯁꯨ ꯃꯌꯥꯝ ꯑꯗꯨ ꯑꯗꯨꯝ ꯌꯥꯎꯋꯦ ꯑꯍꯟꯕꯒꯨꯝꯕ ꯁꯦꯠꯄꯁꯦ ꯀꯌꯥ ꯍꯩꯅꯗꯦꯕ ꯑꯗꯣ ꯃꯤꯃꯥꯡ ꯊꯣꯛꯂꯛꯑꯀꯥꯟꯗꯗꯤ ꯑꯃꯨꯛ ꯅꯨꯡꯉꯥꯏꯇꯕꯗꯤ ꯑꯃꯨꯛ ꯌꯥꯎꯋꯦ ꯑꯗꯣ ꯀꯝꯐꯣꯔꯇꯦꯕꯜ ꯑꯣꯏꯔꯕꯗꯤ ꯑꯃꯟꯕꯅ ꯌꯥꯝ ꯊꯤꯟꯅ ꯍꯦꯜꯂꯦꯕ
ꯍꯣꯏ ꯑꯗꯨꯕꯨꯗꯤ ꯑꯗꯣ ꯁꯨꯝ ꯌꯨꯝꯗ ꯁꯨꯝ ꯂꯩꯕꯒꯤ ꯑꯗꯨꯝ ꯌꯥꯏꯗꯅ
ꯃꯥꯅꯦ
ꯑꯗꯨꯕꯨ ꯁꯨꯝ ꯅꯣꯡ ꯐꯥꯗꯣꯛ ꯀꯨꯝꯍꯩ ꯍꯔꯥꯎꯒꯨꯝ ꯊꯣꯛꯂꯛꯄꯇꯦ ꯍꯦꯛ ꯌꯨꯝꯗ ꯂꯩꯕ ꯗ꯭ꯔꯦꯁ ꯍꯦꯛ ꯁꯦꯠꯄ ꯍꯥꯏꯁꯦ ꯍꯦꯛ
ꯎꯝ ꯎꯝ ꯑꯗꯤ ꯍꯧꯖꯤꯛꯇꯤ ꯑꯩꯈꯣꯏꯁꯦ ꯏꯟꯈꯠꯂꯦꯕ ꯅꯍꯥꯅꯤꯅ ꯐꯤꯔꯣꯟ ꯃꯟꯖꯨꯅꯕꯒꯨꯝꯕ ꯁꯦꯠꯄꯁꯦ ꯏꯀꯥꯏꯔꯛꯑꯦꯕ ꯏꯁꯨꯡ ꯏꯃꯥꯟꯅꯕꯤ ꯊꯦꯡꯅꯔ ꯀꯥꯟꯗ
ꯃꯥꯅꯦ
ꯏꯁꯥꯒꯤꯅ ꯍꯩꯅꯗ꯭ꯔꯁꯨ ꯑꯩꯈꯣꯏꯒꯤ ꯂꯩꯗꯅ ꯃꯤꯅ ꯈꯟꯈꯤꯗꯧꯕ ꯑꯗꯒꯤ ꯁꯨꯝ ꯅꯨꯡꯉꯥꯏꯖꯗꯕꯗꯣ
ꯎꯝ
ꯑꯗꯨ ꯐꯤꯔꯣꯜꯁꯦ ꯈꯔ ꯂꯩꯒꯦꯅ ꯈꯜꯂꯦ
ꯂꯩꯔꯁꯦ ꯂꯩꯕꯅꯤꯅꯀꯣ ꯈꯔ ꯉꯟꯇꯥꯅ ꯑꯉꯟꯕ ꯑꯃ ꯍꯧꯗ